ꯍꯂꯣ
ꯇꯥꯕ꯭ꯔꯣ
ꯎꯝ ꯇꯥꯏꯌꯦ
ꯀꯥꯏ ꯂꯩꯒꯦ ꯍꯧꯖꯤꯛ
ꯍꯨꯖꯤꯛꯇꯤ ꯍꯧꯖꯤꯛꯇꯤ ꯌꯨꯝꯗ ꯂꯩꯌꯦ
ꯑꯣ ꯉꯁꯥꯏ ꯀꯩꯅꯣ ꯆ ꯄꯣꯍꯥꯎ ꯀꯩꯅꯣ ꯑꯆꯥꯄꯣꯠ ꯆꯥꯅꯤꯡꯉ ꯀꯧ ꯀꯥꯟꯗ ꯅꯪ ꯂꯩꯇꯕ ꯐꯣꯟ ꯁꯨ ꯄꯤꯛ ꯇꯧꯗꯦꯅꯦ ꯀ꯭ꯔꯤꯒꯤꯔꯥ
ꯑꯩ ꯄꯣꯀꯦꯗ ꯊꯝꯃꯒ ꯑꯟꯇꯤ ꯈꯣꯏꯗ ꯆꯠꯄ ꯑꯟꯇꯤ ꯆꯤꯡꯈꯣ ꯍꯣꯏꯗ
ꯑꯥ ꯁꯝ ꯀꯛꯄ ꯉꯁꯤꯅ
ꯎꯝꯍ ꯀꯛꯇꯦ
ꯀꯥꯎꯂꫭꯏꯔꯥ
ꯍꯣ ꯍꯣꯔꯦꯟꯅ ꯀꯛꯆꯤꯅ
ꯍꯣꯔꯦꯟ ꯊꯦꯡꯈ꯭ꯔꯅꯤꯌꯦ
ꯍꯣꯔꯦꯟ ꯍꯥꯏꯕꯗꯤ ꯍꯤ ꯍꯤ
ꯍꯌꯦꯡ
ꯑꯥ ꯍꯌꯦꯡ ꯍꯥꯏꯕ
ꯑ
ꯀꯩꯅꯣꯅꯦ ꯅꯪꯉꯣꯟꯗ ꯍꯪꯗꯣꯏꯁꯦ ꯍꯌꯦꯡ ꯅꯣꯏ ꯔꯤꯄꯣꯔꯇꯤꯡ ꯇꯥꯏꯝꯗꯣ ꯄꯨꯡ ꯅꯨꯡꯗꯥꯡ ꯃꯣꯏꯗ ꯂꯥꯛꯄꯁꯨ ꯌꯥꯏ ꯍꯥꯏꯕ꯭ꯔꯥ
ꯎꯝ ꯊ꯭ꯔꯤ ꯇꯨꯒ ꯊ꯭ꯔꯤꯒ
ꯄꯨꯡ ꯇꯨ ꯊ꯭ꯔꯤ ꯔꯤꯄꯣꯔꯇꯤꯡ
ꯎꯝ
ꯑꯪ
ꯑ ꯇꯦꯟ ꯋꯥꯏꯗꯁꯨ ꯂꯥꯛꯄ ꯌꯥꯕ꯭ꯔꯥ
ꯎꯝ ꯌꯥꯗꯦ
ꯑꯥ
ꯉꯟꯃꯟꯂꯦ ꯑꯗꯨꯗꯤ ꯌꯨꯅꯤꯐꯣꯝꯒꯨꯝꯕ ꯂꯧꯒꯦ ꯍꯥꯏꯔꯗꯤ ꯈꯪꯗꯦ
ꯑꯣ ꯑꯗꯨ ꯅꯪ ꯀꯩꯅꯣ ꯂꯧꯒꯦ ꯍꯥꯏꯔꯣ ꯅꯪꯒꯤꯗꯣ
ꯑꯩꯒꯤꯗꯤ ꯂꯣꯏꯅꯝ ꯌꯥ ꯌꯥꯎꯈ꯭ꯔꯦꯗ ꯂꯣꯏꯅꯃꯛ
ꯕ꯭ꯂꯦꯖꯔꯗꯣ ꯑꯗꯨꯒ ꯇ꯭ꯔꯦꯛ ꯁꯣꯗꯣ ꯍꯌꯦꯡ ꯂꯧ
ꯂꯩꯔꯣꯏꯅꯦ ꯍꯌꯦꯡ ꯂꯥꯔꯁꯨ ꯗꯨꯗꯤ ꯗꯨꯝ ꯁ꯭ꯀꯨꯜ ꯀꯥꯔꯒ ꯂꯩ
ꯑꯗꯨꯗꯤ ꯀꯦꯝ ꯇꯧꯔꯣꯏ ꯌꯨꯅꯤꯐꯣꯝ ꯁꯇ꯭ꯔꯤꯛ ꯑꯣꯏ ꯑ ꯀꯩꯅꯣ ꯆꯦꯛ ꯇꯧꯕ ꯀꯥꯟꯗ ꯍꯣꯏ ꯁ꯭ꯀꯨꯜ ꯂꯩꯇꯕꯅꯤꯅꯦ ꯍꯥꯏꯔꯗꯤ ꯁꯤꯁꯨ ꯁꯦꯐꯁꯨ ꯑꯣꯏ ꯑꯇꯩꯁꯨ ꯂꯤꯠꯁꯨ ꯂꯤꯠꯅꯤꯡꯗꯝꯅꯤ ꯍꯟꯗꯛ ꯇꯤ ꯁꯥꯃꯟꯕꯒꯤꯀꯣ ꯇ꯭ꯔꯦꯛꯗꯣ ꯇ꯭ꯔꯦꯛꯁꯨꯠꯗꯤ
ꯌꯥꯔꯗꯤ ꯂꯩꯕꯅ ꯂꯩꯗꯕꯅ ꯐꯔꯦ
ꯎꯝ ꯑꯗꯨ ꯃꯄꯥꯟꯗꯁꯨ ꯂꯩꯕ ꯌꯥꯗꯕ ꯃꯈꯣꯏꯒꯤꯁꯦ
ꯑꯥ
ꯁ꯭ꯀꯣꯜꯂꯣꯒꯣ ꯍꯥꯞꯄꯅꯤꯅ ꯃꯣꯁꯀꯨꯏꯇꯣꯅꯦꯗꯤ ꯀꯧꯅꯨ ꯍꯦ ꯅꯪ ꯂꯩꯔꯦꯀꯣ ꯅꯪꯒꯤꯗꯤ ꯀꯥꯡꯈꯟ ꯀꯥꯡꯈꯟ ꯀꯥꯡꯈꯟꯗꯤ ꯀꯥꯎ ꯀꯥꯎꯅꯨ ꯍꯥꯏꯌꯦ ꯀꯥꯡ ꯌꯥꯝꯃꯟꯕꯒꯤ ꯇꯨꯝꯕ ꯌꯥ ꯗꯔꯥꯍꯦ
ꯑꯥ ꯀꯥꯎꯗꯅꯕ ꯇꯥꯎꯑꯦ ꯂꯣꯏꯃꯛꯄꯨꯗꯤ
ꯅꯪ ꯄꯦꯛ ꯇꯧꯕ ꯍꯧ ꯍꯧꯔꯕ ꯍꯧ
ꯐꯤꯔꯣꯟ ꯈꯔꯗꯤ ꯇꯧꯈ꯭ꯔꯦ
ꯑꯣꯥ ꯇꯨ ꯂꯣꯏꯅꯃꯛꯗꯤ ꯆꯪꯗꯤ ꯆꯪꯕ
ꯆꯪꯒꯅꯤꯗꯪ ꯆꯪꯁꯨ ꯂꯩꯕꯅꯤꯅ
ꯑꯥ ꯍꯣꯏ ꯅꯪꯒꯤ ꯇ꯭ꯔꯣꯂꯤꯁꯨ ꯑꯗꯨꯝ ꯆꯥꯎꯕꯅꯤꯅꯀꯣ ꯌꯥꯏ
ꯎꯝ ꯆꯪꯒꯗꯕ ꯃꯥꯟꯂꯦ ꯂꯣꯏꯅ
ꯋꯥꯜꯂꯤꯔ ꯅꯪ ꯑ ꯍꯖꯤꯛ
ꯍꯥꯥ
ꯋꯥꯠꯂꯤꯔ ꯅꯪꯒꯤ ꯊꯕꯛꯇꯣ
ꯀꯔꯛ ꯎꯝ ꯐꯤ ꯁꯨꯕꯅꯤꯗ
ꯑꯗꯨ ꯋꯥꯠꯂꯤ ꯍꯥꯏꯕ꯭ꯔꯣ ꯂꯣꯏꯅꯤꯡꯉꯥꯏ
ꯏꯁꯤꯡ ꯑꯃ ꯍꯥꯏꯕꯗꯤ ꯂꯣꯏꯔꯦꯗ
ꯑꯁ ꯇꯜ ꯂꯦꯍꯦ ꯂꯥꯏꯔꯤꯛ ꯄ ꯁꯨ ꯇꯜꯂꯦ ꯄꯗꯔ꯭ꯁꯨ ꯌꯥꯗꯕ ꯑꯩꯁꯦ ꯍꯥꯎꯗ꯭ꯔꯦ ꯀꯃꯥꯏꯅ ꯇꯧꯔꯁꯤꯔ ꯈꯪꯗꯦ
ꯎꯝ ꯑꯦꯟꯁꯥꯡꯗꯤ ꯊꯣꯡꯔꯕ꯭ꯔꯣ
ꯊꯣꯡꯗ꯭ꯔꯦ ꯃꯝꯃꯥꯇꯣꯟ ꯏꯟꯁꯥꯡ ꯂꯧꯕ ꯆꯠꯈ꯭ꯔꯦꯅꯦ ꯉꯥꯏꯔꯤꯌꯦ ꯑꯩ ꯍꯧꯖꯤꯛ
ꯑꯥ ꯁꯥꯡ ꯂꯧꯅꯤ ꯍꯥꯏꯒꯦ
ꯈꯪꯗꯦ ꯃꯥ ꯀꯔꯤꯁꯥꯡ ꯄꯨꯔꯛꯇꯣꯏꯅꯣ ꯑꯣꯛꯁꯥ ꯉꯥ ꯄꯨꯔꯛꯇꯣꯏ ꯃꯥꯟꯂꯦ ꯑꯣꯛꯁꯥꯁꯨ ꯂꯣꯏꯅꯃꯛ ꯆꯥꯗꯕꯅꯤꯅ ꯑꯩꯈꯣꯏꯁꯦ ꯑꯦꯟꯁꯥꯡ ꯑꯅꯤ ꯑꯅꯤꯅꯦ ꯑꯩꯈꯣꯏꯅ ꯊꯣꯡꯂꯤꯁꯦ
ꯎꯝ
ꯑꯗꯨ ꯃꯈꯣꯏꯅ ꯑꯩ ‌ꯅꯦ ꯈꯣꯏꯅ ꯉꯥ ꯆꯥꯕꯗꯨ ꯉꯍꯩꯗꯣ ꯑꯩꯈꯣꯏꯅ ꯑꯃꯨꯛꯀ ꯆꯥꯗꯕ
ꯑ ꯃꯥꯅꯤ
ꯑꯗꯣ ꯅꯣꯏꯗꯤ ꯐꯣꯟ ꯄꯥꯏꯕ ꯌꯥꯗ꯭ꯔꯗꯤ ꯀꯃꯥꯏꯅ ꯇꯧꯔꯅꯤ ꯅꯪꯒꯤꯗ ꯐꯣꯟ ꯅꯪ ꯅꯪ ꯁ꯭ꯀꯨꯜꯗ ꯐꯣꯟ ꯄꯥꯏꯕ ꯌꯥꯗ꯭ꯔꯗꯤ ꯀꯃꯥꯏꯅ ꯇꯧꯅꯤ ꯍꯥꯏꯌꯦ
ꯍꯥ ꯗꯨꯝ
ꯅꯪ ꯁꯤꯗ ꯊꯝꯈ꯭ꯔꯒꯦ ꯍꯥꯏꯔꯣ ꯑꯣ ꯁꯝꯃꯤꯠ ꯇꯧꯔꯣꯏꯔꯥ
ꯁꯃꯤꯠ ꯇꯧꯕ ꯌꯥꯕ ꯌꯥꯕ ꯃꯥꯟꯗꯦꯅꯦ ꯃꯣꯏꯒꯤꯗ
ꯑꯦ ꯍꯣꯔꯦꯟ ꯍꯥꯡꯕꯤꯒꯦꯀꯣ
ꯎꯝ ꯃꯤ ꯇꯧꯕ ꯌꯥꯔꯗꯤ ꯑꯗꯨꯗꯨ ꯇꯁꯨ ꯇꯧꯕ ꯌꯥꯏ ꯑꯗꯨꯕꯨ ꯄꯥꯏꯕ ꯌꯥꯗꯕꯅꯤꯅ ꯀꯔꯤꯁ ꯀꯥꯏꯗꯦꯗ
ꯑꯗꯨ ꯋꯤꯛꯀꯦꯟꯁꯀꯨꯝꯕꯗꯤ ꯄꯥꯏꯕ ꯌꯥꯕ꯭ꯔꯅ ꯑꯩ ꯍꯣꯔꯦꯟ ꯍꯪꯕꯤꯒꯦꯕ ꯑꯩ ꯈꯪꯅꯕ ꯂꯩꯕ ꯅꯣꯏ ꯁ꯭ꯀꯨꯜꯗ ꯅꯣꯏ ꯕꯣꯔꯗꯤꯡꯗ
ꯁꯨꯏꯁꯝ ꯀꯥꯏ ꯆꯠꯈ꯭ꯔꯕꯖꯥꯠꯔꯥ ꯈꯣꯏꯅꯥꯎ ꯅꯨꯄꯤ ꯑꯃꯗꯣ ꯀꯥꯏ ꯆꯠꯈ꯭ꯔꯕꯖꯥꯠꯔꯥ
ꯁ꯭ꯔꯤꯁꯝ
ꯌꯥꯔꯅꯤ ꯀꯔꯤꯝꯇꯧꯗꯦ ꯑꯗꯣ ꯀꯩꯅꯣꯅꯦ ꯃꯥ ꯂꯝꯕꯤ ꯆꯞꯄꯀꯥꯟꯗ ꯒꯥꯔꯤ ꯁꯥꯏꯠ ꯇꯧꯕ ꯍꯩꯇꯕꯒꯤꯅꯦ ꯑꯩꯈꯣꯏꯅ
ꯑꯥ
ꯐꯖꯅ ꯌꯦꯡꯗ꯭ꯔꯤꯗꯤ ꯑꯥ ꯑꯥ
ꯃꯃꯥꯗꯣ ꯀ ꯈꯨꯟꯗꯒꯤ ꯀꯔꯤ ꯀꯔꯤ ꯊꯥꯔꯛꯑꯅꯤ ꯍꯥꯏꯕ꯭ꯔ ꯁꯤꯡꯖꯨ ꯄꯨꯡꯁꯨ ꯊꯥꯔꯛ ꯀꯦ ꯍꯥꯏꯔꯣ꯫
ꯁꯤꯡꯖꯨ ꯅꯠꯇ꯭ꯔꯒ ꯉꯥꯔꯤꯒꯤ ꯉꯥꯔꯤꯒꯤꯗꯣ ꯉꯥꯔꯤꯒꯤ ꯆꯠꯅꯤꯗꯣ ꯑꯗꯨꯗꯣ ꯄꯨꯔꯛꯀꯅꯤ
ꯎꯝ ꯁꯤꯒꯨꯝꯕꯗꯤ ꯅꯪꯁꯨ ꯁꯤꯗ ꯁꯦꯝꯕ ꯌꯥꯕꯅꯤ ꯍꯥꯏꯕꯤꯔꯗꯤ ꯑꯩꯈꯣꯏꯁꯨ ꯑꯗꯨꯝ ꯁꯦꯝ ꯌꯥꯎꯕ ꯌꯥꯕꯗꯨ ꯎꯝ꯫
ꯅꯅꯤꯃꯀꯣꯟꯗ꯫
ꯑꯗꯨꯗꯤ ꯅꯪꯗꯤ ꯄꯨꯅꯤꯉꯥꯏ ꯀꯔꯤꯝꯁꯨ ꯂꯩꯇ꯭ꯔꯦꯗꯅ ꯌꯨꯝꯗꯒꯤ ꯁꯤꯗꯤ ꯅꯪ꯫ ꯑꯥ ꯀꯔꯤ ꯕꯣꯜꯒꯨꯝꯗꯤ ꯑꯗꯨ ꯂꯣꯏꯅꯃꯛ ꯔꯦꯗꯤꯗ ꯊꯝꯈ꯭ꯔꯕ꯫
ꯑꯥ
ꯑꯥ
ꯏꯃꯥꯟꯅꯕ ꯑꯩꯈꯣꯏꯒꯤ ꯑꯥ ꯂꯩꯔꯦ ꯑꯗꯨꯁꯨ
ꯑꯁ ꯈꯪꯗ꯭ꯔꯦ꯫
ꯅꯣꯡ ꯆꯨꯔꯗꯤ ꯅꯨꯡꯉꯥꯏꯒꯗꯕ ꯉꯁꯤꯗꯤ꯫
ꯎꯝ꯫
ꯑꯩꯈꯣꯏꯒꯤꯁꯦ ꯏꯁꯤꯡ ꯂꯥꯛꯇꯕꯅꯤꯅ ꯇꯣꯇꯤꯒꯤ ꯏꯁꯤꯡ ꯂꯥꯛꯀꯦꯔꯥ ꯈꯥꯟꯂ ꯉꯁꯤ ꯑꯃꯨꯛꯀ ꯂꯥꯛ ꯉꯁꯤꯁꯨ ꯑꯃꯨꯛꯀ ꯂꯥꯛꯇꯦ꯫
ꯍꯌꯦꯡ ꯂꯥꯛꯀꯦꯔꯥ ꯂꯥꯛꯑꯣꯏꯗ꯭ꯔ
ꯈꯪꯗꯦ ꯍꯌꯦꯡꯁꯨ ꯑꯗꯨ ꯍꯥꯏꯕ ꯉꯝꯗꯦ ꯑꯩꯈꯣꯏ ꯏꯁꯤꯡ ꯂꯛꯄ ꯀꯥꯟꯗ ꯃꯈꯣꯏꯁꯨ ꯑꯃꯨꯛꯀ ꯇꯣꯇꯤꯒꯤ ꯏꯁꯤꯡꯁꯨ ꯊꯥꯔꯛꯇꯣꯏꯅꯤ꯫ ꯥ ꯏꯁꯤꯡ ꯂꯧꯗ꯭ꯔꯗꯤ ꯃꯣꯏꯁꯨ ꯑꯗꯨꯝ ꯂꯩꯇꯕ꯫
ꯏꯅꯦꯁꯨ ꯂꯥꯛꯄ ꯃꯥꯜꯂꯦ꯫
ꯑꯣ
ꯂꯥꯛꯑꯗꯤ ꯐꯔꯦ
ꯁꯨꯏꯁꯝꯀ ꯅꯪꯒ ꯇꯤꯟꯅꯕ꯭ꯔ ꯍꯧꯖꯤꯛ꯫
ꯑꯥ
ꯀꯅꯥꯒ ꯇꯤꯟꯅꯕ꯭ꯔꯦ ꯃꯥ ꯍꯖꯤꯛ꯫ ꯑꯩ ꯊꯣꯛꯄꯗꯣ ꯇꯥꯟꯕꯗꯣ ꯑꯩ ꯃꯄꯥꯟ ꯊꯣꯛꯄ ꯇꯥꯟꯕꯒꯤꯀꯣ꯫
ꯎꯝ꯫
ꯃꯥ ꯀꯅꯥꯒ ꯇꯤꯟꯅꯕ꯭ꯔꯥꯥꯏꯅꯦ ꯍꯥꯏꯕꯅꯦ ꯍꯧꯖꯤꯛꯁꯦ꯫
ꯆꯥꯟ ꯆꯥꯟꯒꯅꯤ
ꯑꯉꯥꯡ ꯌꯥꯝꯕ ꯃꯥꯜꯂꯦꯀꯣ ꯃꯄꯥꯟꯗ꯫ ꯑꯩꯁꯨ ꯊꯣꯛꯄ ꯇꯟꯥꯟꯕ ꯑꯗꯨꯒꯤ ꯑꯃꯨꯛꯀ ꯀꯩꯅꯣꯅꯦ ꯆꯠꯄ ꯌꯥꯔꯣꯏ ꯃꯥ ꯃꯄꯟ꯫ ꯃꯤꯒꯤ ꯌꯨꯝꯗ ꯑꯃꯨꯛꯀ ꯆꯠꯂꯗꯤ꯫ ꯑꯁ ꯎ꯫ ꯅꯪ ꯅꯣꯠꯕꯨꯛꯁꯨ ꯂꯣꯏꯅꯃꯛ ꯂꯩꯔꯕ ꯃꯥꯜꯂꯦꯀꯣ ꯇ꯭ꯔꯦꯟꯇꯤꯒꯤꯗꯤ ꯑꯗꯨꯝ ꯂꯩꯕ ꯃꯥꯜꯂꯦꯀꯣ꯫
ꯑꯨꯝ ꯕꯨꯛ ꯑꯅꯤ ꯑ ꯑꯃ ꯑꯅꯤꯗꯤ ꯂꯩꯇ꯭ꯔꯤꯗ꯫ ꯍꯣꯝ ꯁꯥꯏꯟꯁ ꯀ ꯐꯤꯖꯤꯛꯁ ꯔ꯫ ꯀꯔꯤꯔ ꯑꯃ ꯂꯩꯕ ꯃꯨ ꯀ ꯂꯩꯗꯨꯗ ꯑꯣ ꯐꯤꯖꯤꯛꯁ ꯅꯠꯇꯦ ꯎꯝ ꯀꯦꯃꯤꯁꯇ꯭ꯔꯤꯔꯥ ꯕꯥꯏꯑꯣꯂꯣꯖꯤꯔꯥ ꯀꯦꯃꯤꯁꯇ꯭ꯔꯤꯔꯥ ꯑꯃ ꯂꯩꯇ ꯂꯩ
ꯎꯝ ꯑꯣꯍꯣ ꯅꯣꯏ ꯀꯣꯏꯁꯟ ꯇꯨ
ꯑꯣ
ꯁꯣꯐꯦꯁꯨ ꯉꯁꯤ ꯂꯥꯛꯅꯤ ꯍꯥꯏꯔꯒ ꯁꯨꯡꯂꯥꯛ ꯂꯥꯛꯇꯦ ꯃꯥꯁ
ꯎꯝ
ꯇꯥꯟꯈ꯭ꯔꯕ ꯃꯥꯂꯦ ꯑꯃꯨꯛꯀ
ꯌꯨꯝꯗꯔꯥ
ꯎꯝ
ꯍꯧꯔꯦꯟ ꯀꯩꯅꯣ ꯊꯤꯕ ꯂꯥꯛꯀꯦ
ꯀꯥꯏ ꯆꯠꯈ꯭ꯔꯕꯖꯔꯛ ꯑꯁꯤ ꯑꯉꯥꯡ ꯑꯅꯤꯁꯦ
ꯂꯩꯌꯦ ꯁꯤꯗ
ꯑꯣ ꯑꯩꯈꯣꯏ ꯊꯣꯛꯑꯔꯣꯏ ꯃꯄꯥꯟꯗꯣ ꯌꯦꯡꯕꯤꯔꯣꯀꯣ ꯑꯗꯨꯗꯤ ꯀꯣ
ꯎꯝ ꯀ꯭ꯔꯤꯁꯨ ꯇꯧꯗꯦ ꯍꯥꯏꯔꯕꯅꯤ ꯑꯗꯨꯝ ꯀꯧꯔꯒ ꯂꯩꯔꯤ
ꯊꯝꯔꯒꯦꯀꯣ ꯑꯩ ꯍꯧꯖꯤꯛ ꯀꯣꯜ ꯇꯧꯔꯛꯀꯦ ꯑꯩ ꯆꯥꯛ ꯁꯥꯡꯊꯤꯅꯕ ꯍꯧꯔꯒꯦ
ꯑ ꯐꯔꯦ ꯐꯔꯦ ꯎꯝ
ꯌꯥꯗꯕ ꯃꯥꯜꯂꯦ ꯍꯧꯖꯤꯛꯁꯦ ꯉꯏꯈꯣꯀꯣ ꯄꯥꯏꯔꯣꯀꯣ ꯃꯔꯛ ꯑꯗꯨꯝ ꯄꯥꯏꯔꯣꯀꯣ
ꯑ